ꯐꯣꯜꯂꯣ ꯁꯤꯁꯤꯅ ꯂꯥꯁ ꯁꯤꯁꯤꯅ ꯂꯥꯁꯂꯕ ꯀ꯭ꯌꯥ ꯁꯨꯏꯅꯣ
ꯈꯪꯗꯤꯌꯦ ꯁꯤꯅ ꯂꯥꯁ ꯑꯣꯏꯗꯣꯏꯅꯦ ꯑꯩ ꯍꯥꯏꯔꯛꯑꯒꯦ ꯌꯦꯡꯉꯒ ꯁꯤꯅ ꯂꯥꯁꯁꯨ ꯑꯣꯏꯕꯅꯤ ꯑꯩꯗꯤꯅꯦ ꯀꯩꯗ ꯇꯥꯗ꯭ꯔꯦ ꯅꯪꯒꯤꯗꯣ
ꯇꯥꯏꯌꯦ
ꯇꯥꯗ꯭ꯔꯦꯕ
ꯀꯩꯅꯣ ꯇꯥꯗ꯭ꯔꯤꯁꯦ ꯑꯩꯅ ꯉꯥꯡꯕ꯭ꯔꯣ ꯇꯥꯗ꯭ꯔꯤꯁꯦ
ꯑꯣ ꯌꯥꯝ ꯄꯤꯛꯅ ꯇꯥꯕ ꯑꯩꯗꯣ ꯀꯩꯅꯣ ꯇꯧꯅꯤꯡꯉꯦ ꯍꯥꯏꯕ
ꯀꯩ
ꯀꯦꯝꯄꯤꯡ ꯌꯥꯝ ꯆꯠꯅꯤꯡꯉꯦ ꯍꯥꯏꯕ
ꯀꯩ ꯂꯝꯗ
ꯈꯪꯗꯦ ꯃꯣꯅꯨꯀꯨꯀꯔ
ꯆꯠꯅꯤꯡꯉꯗꯤ ꯆꯠꯂꯨ ꯆꯠꯅꯤꯡꯉꯗꯤ ꯆꯠꯂꯨ
ꯏꯁꯟ ꯆꯠꯄꯗꯤ ꯌꯥꯔꯣꯏ
ꯏꯪꯊꯟ ꯆꯠꯂꯨ ꯀꯩꯅꯣ ꯑꯦ
ꯊꯕꯛ ꯍꯥꯏꯁꯤꯗꯤ ꯏꯊꯟ ꯏꯊꯟ ꯇꯧꯒꯗꯝꯅꯤ ꯍꯧꯖꯤꯛꯇꯤ ꯆꯥꯎꯔꯕꯅꯤꯅ ꯃꯤ ꯍꯧꯕ ꯌꯥꯗꯦ
ꯃꯤ ꯌꯥꯎꯗꯕ ꯃꯤ ꯗꯔꯀꯥꯔ ꯇꯥꯕꯁꯨ ꯌꯥꯎꯔꯛꯏ ꯑꯅꯤ ꯆꯠꯃꯤꯟꯅꯔꯤ
ꯌꯥꯕ꯭ꯔꯥ ꯌꯦꯡꯉꯣ ꯍꯥꯏꯔꯣ ꯋꯥ ꯉꯥꯡꯉꯛꯀꯅꯨꯀꯣ ꯑꯩ ꯑꯗꯨꯝ ꯌꯦꯡꯒꯦ ꯁ꯭ꯋꯥꯏꯟ ꯊꯤꯜꯂꯒ ꯅꯪ ꯐ꯭ꯔꯅ ꯋꯥ ꯑꯗꯨꯝ ꯉꯥꯡꯉꯣ
ꯀꯩꯅꯣ ꯑꯩꯅ ꯅꯉꯣꯟꯗ ꯐꯣꯟ ꯇꯧꯔꯛꯒ ꯅꯪꯅ ꯑꯩꯉꯣꯟ ꯅꯪꯅ ꯉꯥꯡꯒꯗꯕꯅꯤ ꯅꯪ ꯉꯥꯎꯕ꯭ꯔꯣ
ꯈꯪꯉꯦ ꯑꯝꯇ ꯉꯥꯏꯈꯣ ꯍꯥꯏꯕ ꯉꯥꯏꯍꯥꯛꯇꯪ ꯀꯩꯅꯣꯃ ꯌꯦꯡ
ꯀꯩꯅꯣ ꯃꯥꯟ ꯇꯧꯔꯤꯁꯤꯕꯣ ꯑꯩꯉꯣꯟꯁꯤꯗ ꯑꯩꯁꯤ ꯐꯥꯒꯤꯅꯤꯅ ꯈꯟꯕ꯭ꯔꯣ
ꯌꯥꯔꯦ ꯌꯥꯔꯦ ꯌꯥꯔꯦ ꯑꯩꯒꯤꯅꯦ ꯀꯩꯅꯣ ꯇꯧꯍꯟꯕ ꯆꯥꯔꯖꯔꯅꯦ ꯆꯥꯔꯖꯔꯗꯣ ꯁꯨꯡꯌꯥ ꯌꯥꯗ꯭ꯔꯦꯕ ꯈꯪꯉꯕ꯭ꯔꯥ ꯑꯗꯨꯒꯤ ꯑꯛ ꯅꯍꯥꯟ ꯑꯈꯣꯏ ꯕꯥꯅ ꯂꯧꯊꯣꯛꯑꯒ ꯁꯦꯝꯕꯤꯕꯅꯦꯕ ꯑꯗꯨꯒ ꯂꯧꯊꯣꯛꯑꯒ ꯁꯦꯝꯕꯗꯁꯨ ꯑꯗꯨꯝ ꯏꯁ꯭ꯂꯣ ꯆꯥꯔꯖꯤꯡ ꯊꯥꯔ ꯂꯩꯕ ꯑꯗꯣ ꯉꯁꯤ ꯑꯃꯨꯛ ꯁꯦꯝꯕ ꯑꯗꯣ ꯌꯥꯔꯕ
ꯑꯦꯛꯖꯥꯝ ꯍꯥꯏꯗꯣꯛꯑꯦ
ꯀꯅꯥꯒꯤ
ꯀꯝꯄ꯭ꯌꯨꯇꯔꯒꯤ ꯑꯦꯛꯖꯥꯝ
ꯀ꯭ꯌꯥ ꯒ꯭ꯔꯦꯠ ꯀ꯭ꯌꯥ ꯑꯣꯏꯔꯒꯦ
ꯈꯣꯏ ꯇꯣꯞꯄꯔꯅꯤ ꯀꯩꯅꯣ ꯍꯥꯏꯇꯤ ꯋꯥꯟ ꯄꯤ ꯁꯤ ꯆꯠꯂꯦ
ꯋꯥ ꯁꯟ ꯋꯥꯎ
ꯊꯦꯡꯁ
ꯃꯦꯔꯤꯠ ꯋꯨꯃꯦꯟꯇꯤ
ꯑꯦ ꯃꯦꯔꯤ ꯃꯤ ꯑꯩꯒ ꯊꯥꯃꯤꯟꯅꯗꯦ ꯃꯥꯗꯤ ꯊꯥꯔꯣꯏ ꯃꯥꯗꯤ ꯑꯥ ꯀꯣꯟꯅ ꯊꯥꯒꯗꯕ ꯃꯦꯔꯤꯃꯦꯟꯗꯤ ꯇ꯭ꯔꯦꯁ ꯂꯩꯇꯦꯗ ꯄꯥꯛ ꯇꯜꯂꯦ ꯃꯥꯁꯨ ꯗꯤꯁꯤꯅꯦ ꯃꯥꯁꯨ ꯊꯥꯗꯤ ꯊꯥꯔꯒ ꯃꯥꯗꯤ ꯊꯥꯗ꯭ꯔꯤ ꯇꯝꯕ ꯍꯧꯔꯛꯇ ꯉꯥꯏꯔꯤꯕ
ꯑꯅꯤ ꯍꯥꯏꯁꯤꯕꯣ ꯑꯣ ꯑꯗꯨ ꯅꯪ ꯄꯥꯁ ꯂꯣꯏꯔꯕꯣ ꯑꯗꯨꯗꯤ
ꯂꯣꯏꯗ꯭ꯔꯤꯌꯦ ꯑꯩꯗꯤ ꯆꯍꯤ ꯑꯃꯅꯦ ꯌꯦ ꯀꯣꯜ ꯆꯜꯂꯦ ꯂꯣꯏꯗ꯭ꯔꯤꯕ
ꯀꯅꯥ ꯒꯣꯜ ꯉꯁꯤ ꯒꯣ ꯕꯣꯜ ꯂꯩꯕ꯭ꯔꯅꯦ ꯅꯪꯅ ꯒꯣꯜ
ꯅꯠꯇꯦ ꯂꯩꯇꯦ ꯂꯩꯇꯦ ꯂꯩꯇꯦ ꯆꯨꯝꯃꯦ ꯂꯩꯇꯦ
ꯉꯁꯤ ꯐꯤꯞꯇꯤꯟꯗꯩ ꯅꯠꯇ꯭ꯔꯣ ꯂꯩꯕꯗꯣ ꯐꯣꯔꯇꯤꯟ ꯑꯍꯤꯡꯗꯒꯤ
ꯎꯝ ꯐꯤꯐꯇꯤꯟꯗꯅꯦ ꯑꯩ ꯅꯪ ꯂꯤꯛ ꯇꯨꯃꯥ ꯐꯥꯏꯅꯦꯜ ꯑꯩꯈꯣꯏ ꯑꯈꯣꯏ ꯀꯥꯅꯖꯨ ꯀꯩꯅꯣꯃꯥ ꯅꯦ ꯂꯥꯛ ꯌꯦꯡꯅꯤꯡꯉꯗꯤ ꯂꯥꯑꯣ ꯍꯥꯏꯌꯣ ꯐꯥꯏꯅꯦꯜꯖꯨ ꯗꯨꯖꯨ ꯌꯦꯡ ꯂꯥꯛꯑꯣ ꯍꯥꯏ ꯁꯦꯃꯤꯐꯥꯏꯅꯦꯜꯗꯩ ꯂꯦꯛꯑꯣꯕꯨ ꯍꯥꯏꯔꯝ ꯑꯗꯨ ꯃꯥ ꯍꯥꯏꯁꯤꯅ ꯁꯤꯗ ꯂꯥꯑꯣ ꯄꯨꯂꯞ ꯌꯦꯡꯉꯁꯤ ꯁꯤ ꯅꯨꯡꯉꯥꯏꯅ ꯐꯥꯏꯅꯦꯜꯗꯣ ꯄꯨꯂꯞ ꯌꯦꯡꯉꯁꯤ ꯑꯩꯈꯣꯏ ꯆꯥꯛ ꯇꯟꯅꯍꯣ ꯀꯔꯤꯍꯣ ꯆꯥꯊꯗꯅ
ꯏꯁ ꯅꯣꯏ ꯃꯤ ꯌꯥꯝ ꯅꯨꯡꯉꯥꯏꯝ ꯅꯨꯡꯉꯥꯏꯔꯝꯅꯤ ꯑꯩꯗꯤꯠ ꯑꯉꯥꯡ ꯇꯨꯏꯁꯟ ꯆꯞꯄꯅꯤꯅ ꯌꯥꯔꯣꯏ ꯍꯥꯏꯕ ꯉꯟꯇꯥ ꯑꯃꯨꯛ ꯍꯧꯒꯠꯂꯒ ꯉꯥꯍꯥꯛ ꯇꯨꯝꯃꯅꯤ ꯉꯥꯍꯥꯛ ꯍꯧꯒꯠꯂꯅꯤ ꯑꯗꯨꯃꯥꯏ ꯇꯧꯗꯣꯏꯅꯤꯅ ꯌꯥꯔꯣꯏꯕ
ꯕꯠ ꯗꯦꯠ ꯅꯥꯏꯟꯇꯤꯟꯒꯤ ꯑꯍꯤꯡꯗꯨ ꯗꯦꯠ ꯇꯣꯏꯟꯇꯤꯒꯤꯗꯨꯗꯤ ꯁꯨ ꯁꯨꯗꯤ ꯊꯥꯗꯣꯛꯄ ꯌꯥꯏ ꯍꯥꯏꯕ ꯇꯣꯏꯟꯇꯤꯗꯨꯗꯤ ꯂꯥꯛ ꯈꯣꯌꯦ ꯂꯥꯛꯄ ꯉꯝꯃꯔꯣꯏꯅ
ꯗꯦꯠ ꯗꯦꯠ ꯅꯥꯏꯟꯇꯤꯟ ꯗꯦꯠ ꯅꯥꯏꯟꯇꯤꯟ ꯗꯦꯠ ꯅꯥꯏꯟꯇꯤꯟꯗ ꯅꯠꯇ꯭ꯔꯣ ꯀꯩꯅꯣ ꯂꯣꯏꯔꯤꯗꯣ ꯐꯤꯐꯥ ꯂꯣꯏꯔꯤꯗꯣ
ꯅꯥꯏꯟꯇꯤꯟꯒꯤ ꯑꯍꯤꯡꯗꯅꯦ ꯕꯣꯜ ꯑꯍꯦꯛ ꯁꯥꯅꯩꯁꯦ
ꯅꯠꯇꯦꯕ ꯑꯗꯨꯗꯤ ꯀꯩꯅꯣ ꯑꯥꯏꯇꯤꯟ ꯂꯣꯏꯔꯑꯒ ꯑꯥꯏꯇꯤꯟ ꯂꯣꯏꯔꯒ ꯁꯟꯗꯦ ꯅꯨꯃꯤꯠꯇꯨꯗꯔꯥꯕ ꯂꯥꯁꯁꯦ
ꯍꯣꯏ ꯁꯟꯗꯦꯒꯤ ꯑꯍꯤꯡ ꯅꯤꯡꯊꯧꯀꯥꯕꯒꯤ ꯑꯅꯤ ꯂꯣꯟꯅꯕꯗ
ꯑꯗꯨꯗꯤ ꯑꯈꯣꯏꯒꯤꯗꯗꯤ
ꯁꯤ ꯍꯥꯏꯗ꯭ꯔꯣ ꯃꯟꯗꯦꯒꯤ ꯇꯨ ꯃꯟꯗꯦ ꯗꯦꯠ ꯇꯣꯏꯟꯇꯤꯒꯤ ꯇꯨꯋꯦꯜꯞ ꯊꯥꯔꯇꯤ ꯑꯦ ꯑꯦꯝ ꯍꯥꯏꯖꯦ ꯅꯥꯏꯟꯇꯤꯟꯒꯤ ꯑꯍꯤꯡꯗꯩ ꯁꯥꯟꯅꯔꯛꯇꯣꯏꯅꯦ
ꯑꯣꯈꯦ ꯑꯣꯈꯦ ꯌꯥꯔꯦ ꯌꯥꯔꯦ ꯑꯗꯨꯗꯤ ꯑꯩ ꯑꯦꯛꯖꯥꯝ ꯂꯣꯏꯔꯒ
ꯑꯗꯨꯗꯤ ꯅꯪ ꯑꯦꯛꯖꯥꯝ ꯗꯦꯠ ꯅꯥꯏꯟꯇꯤꯟ ꯂꯣꯏꯕꯗ ꯃꯟꯗꯦ ꯁꯨꯇꯤ ꯊꯥꯔꯦ ꯍꯥꯏꯔꯝꯃꯣ ꯑꯗꯨꯒ
ꯑꯗꯨ ꯁꯨꯇꯤ ꯊꯥꯕꯗꯣ ꯌꯥꯔꯣꯏ ꯍꯥꯏꯕ ꯑꯩ ꯃꯃꯥꯡꯗ ꯅꯥꯕꯩ ꯁꯨꯇꯤ ꯃꯌꯥꯝ ꯊꯥꯒꯤꯕꯩ ꯍꯧꯖꯤꯛ ꯑꯉꯥꯡ ꯑꯝ ꯇ ꯁꯨꯇꯤ ꯊꯥꯗꯦꯕ ꯑꯩ
ꯌꯌꯥꯏ ꯇꯣꯑꯣꯕ ꯑꯗꯨꯗꯤ ꯏꯟꯖꯣꯏ ꯅꯨꯡꯉꯥꯏꯅ ꯌꯥꯎꯖꯧ ꯍꯥꯏꯕꯅꯤ
ꯑꯩ ꯀꯅꯥ ꯀꯅꯥꯅꯣ ꯍꯧꯔ ꯌꯦꯡꯗꯣꯏꯅꯦ ꯐꯥꯏꯅꯦꯜꯗꯗꯤ ꯑꯩ ꯍꯟꯗꯛ ꯀꯩꯅꯣ ꯃꯦꯗ꯭ꯔꯤꯠ ꯀꯥꯡꯕꯨꯒ ꯕꯥꯔꯀꯥ ꯀꯥꯡꯕꯨꯒ ꯁꯥꯟꯅꯕꯗꯨꯁꯨ ꯌꯦꯡꯅꯤ ꯅꯉꯣꯟꯗ ꯇꯨꯝ ꯍꯧꯗꯣꯛꯍꯟꯗꯣꯏꯅꯤ
ꯏꯁ ꯌꯦꯡꯉꯔꯣꯏ ꯋꯥꯁꯛꯈ꯭ꯔꯦ ꯑꯈꯣꯏꯗꯤ
ꯀꯩꯒꯤ ꯅꯪ ꯌꯦꯡꯗ꯭ꯔ ꯇꯣꯛꯎ ꯀꯩꯅꯣ ꯑꯩꯗꯤ ꯌꯦꯡꯅꯤ ꯑꯩꯗꯤ ꯌꯥꯎꯋꯤ ꯃꯣꯏꯒꯤ ꯕꯥꯔꯀꯥ ꯏꯁꯄꯦꯟ ꯀꯥꯡꯕꯨꯗꯣ ꯄꯣꯔꯗꯤ ꯐꯅꯤ ꯌꯥꯝ ꯅꯨꯡꯁꯤꯗꯦꯕ ꯃꯣꯏ ꯐꯦꯟ ꯅꯨꯡꯁꯤꯗꯕ ꯈꯔ ꯂꯩꯔꯤ ꯌꯥꯝ ꯇꯣꯛꯁꯤꯛ ꯑꯣꯏꯕ ꯌꯦꯡꯅꯤꯡꯗꯕ ꯈꯔ ꯍꯨꯝ ꯆꯒꯠ ꯆꯒꯠ ꯉꯥꯡꯕ
ꯁꯛ ꯁꯛꯀꯥ ꯁꯀꯥ ꯁꯀꯥ
ꯏ ꯌꯥꯝ ꯀꯥꯕ ꯍꯥꯏꯇꯥꯔꯦ
ꯈꯪꯗꯦꯗ ꯕꯣꯜ ꯁꯥꯅꯩꯅꯤ ꯇꯧꯏ ꯃꯌꯥꯝꯖꯤꯅ ꯃꯔꯣꯟꯃ ꯕꯨꯟꯗꯦꯁꯂꯤꯒꯥꯥꯖꯨ ꯌꯦꯡꯅꯤꯡꯉꯦ ꯕꯨꯟꯗꯦꯁꯂꯤꯒꯥꯥꯗꯤ ꯌꯦꯡꯒꯦ ꯀꯥꯏ ꯈꯟꯕꯅꯦ
ꯍꯥ
ꯕꯨꯟꯗꯦꯖꯂꯤꯒ ꯈꯪꯕ꯭ꯔꯣ
ꯀꯔꯝ ꯀꯥꯟꯗꯅꯣ
ꯈꯪꯕ꯭ꯔꯕ
ꯈꯪꯗꯤꯌꯦ
ꯖꯔꯃꯟ ꯂꯤꯛ
ꯑꯗꯨ ꯀꯩꯅꯣ ꯀꯔꯝ ꯀꯥꯟ ꯇꯧꯗꯣꯏꯅꯣ
ꯍꯣꯏꯁꯨ ꯖꯨꯟ ꯑ ꯖꯨꯟ ꯑꯣꯏꯔ ꯍꯧꯖꯤꯛ ꯋꯥꯔꯜ ꯀꯞ ꯂꯩꯕꯒꯤ ꯂꯣꯏꯃꯛ ꯗꯤꯂꯦ ꯆꯥꯍꯟꯕꯅꯦꯕ ꯍꯥꯏꯗꯤ ꯌꯥꯗ꯭ꯔꯦꯅ ꯑꯗꯨꯅ ꯑꯥꯒꯁ ꯑꯥꯒꯁ ꯐꯥꯎꯇꯤ ꯃꯣꯏ ꯁꯥꯟꯅꯒꯦꯔ ꯑꯥꯒꯁ ꯑꯗꯥꯏꯗꯤ ꯍꯧꯔꯛꯑꯅꯤ ꯑꯗꯨ ꯅꯠꯇꯁꯨ ꯖꯨꯂꯥꯏ ꯀꯅꯣꯗꯒꯤ ꯁꯥꯟꯅꯕ ꯍꯧꯔꯛꯑꯅꯤ ꯑꯣꯂꯤꯚꯔ ꯀꯥꯟꯇ
ꯌꯦꯡꯕ ꯇꯥꯔꯦ ꯗꯨꯗꯤ ꯑꯩ ꯅꯍꯥꯟꯒꯩ ꯈꯪꯕ ꯕꯣꯜꯁꯦ ꯌꯦꯡ ꯇꯥꯔꯁꯨ ꯌꯥꯝ ꯊꯋꯥꯏ ꯌꯥꯎꯅ ꯀꯩꯁꯨ ꯌꯦꯡꯗꯕꯅꯦ ꯍꯟꯗꯛ ꯊꯤ ꯌꯥꯝ ꯊꯋꯥꯏ ꯌꯥꯎꯅ ꯌꯦꯡꯉꯦ ꯇꯥꯕ꯭ꯔ ꯑꯩꯅ ꯉꯥꯡꯉꯤꯖꯦ
ꯇꯥꯏꯌꯦ ꯊꯥꯏ
ꯇꯥꯁꯟꯅꯗ꯭ꯔꯤꯗꯣ ꯀꯩꯒꯤꯅꯣ
ꯈꯔꯤꯅꯣ ꯍꯩꯃ ꯅꯪꯅ ꯋꯥ ꯉꯥꯡꯕꯗꯨꯗ ꯑꯁ ꯗꯣꯛꯄꯅꯤꯌꯦ ꯁꯩꯇ ꯌꯥꯝ ꯇꯣꯜꯂꯦ ꯄꯨꯟꯁꯤꯁꯦ
ꯁꯩꯇ ꯀꯥꯏꯗꯤ ꯀꯩꯅꯣꯕ
ꯇꯦꯛꯃꯤ ꯍꯣꯝ
ꯕꯣꯜꯖꯨ ꯌꯦꯡꯒ ꯌꯦꯡꯉꯦꯗ ꯈꯣꯏꯗꯧ ꯌꯥꯝꯅ ꯁꯥꯎꯅꯤꯡꯉꯦꯕ ꯍꯟꯗꯛꯀꯤ ꯈꯨꯁꯥꯟꯅꯁꯦ
ꯕꯤꯠ ꯌꯥꯝ ꯌꯥꯎꯗꯦ ꯃꯤꯆꯪ ꯈꯥꯏ ꯏꯅꯥꯏ ꯅꯥꯔꯗꯅ
ꯑꯁꯦꯡꯕ
ꯕꯦꯟ ꯂꯥꯏꯛ ꯕꯦꯈꯝ ꯌꯦꯡꯉꯨꯗꯣꯏꯅꯤꯁꯤ
ꯒꯦ ꯑꯣꯏꯕ꯭ꯔꯥ ꯀꯩꯅꯝ ꯇꯧꯕꯅꯦꯕ ꯀꯣꯟꯅ ꯑꯅꯤꯗ ꯅꯨꯡꯁꯤꯅꯔꯛꯄ ꯇꯧꯕꯅꯦ
ꯋꯥꯔꯤꯁꯤꯅ ꯃꯔꯣꯜ ꯑꯃ
ꯅꯨꯄꯤ ꯑꯅꯤ ꯖꯦꯁꯀ ꯀꯩꯅꯣꯒꯁ ꯖꯨꯁ ꯀꯁ
ꯍꯣꯏꯅꯦ ꯍꯣꯏꯟ
ꯁꯥꯏꯒ ꯍꯥꯏꯗꯣꯏꯅꯦꯕ ꯅꯪꯒꯤ ꯂꯦꯁꯕꯦꯟ ꯅꯈꯣꯡꯗꯨꯅ ꯑꯩꯒꯤ ꯈꯎꯇꯗꯒꯤ ꯂꯧꯊꯣꯛꯀꯗꯕꯅꯤ ꯇꯣꯡꯁꯟꯀꯅꯨ ꯀ ꯍꯥꯏ ꯃꯃꯥꯁꯤꯅ
ꯏꯟ ꯂꯦꯛ ꯕꯦꯛ ꯈꯝ ꯍꯥꯏꯔꯣ
ꯍꯣꯏ ꯕꯦꯟ ꯕꯦꯟ ꯏꯠ ꯂꯥꯏꯛ ꯕꯦꯈꯥꯝ
ꯑꯣꯀꯦ
ꯆꯂꯤ
ꯐꯪꯀꯥꯟꯗ ꯌꯦꯡꯈꯤ
ꯑꯩꯁꯨ ꯁꯤꯃꯥꯒ ꯄꯥꯛ ꯌꯦꯡꯗꯦꯗ ꯑꯩꯕꯨ ꯁꯣꯔꯠ ꯗ꯭ꯔꯃꯥꯗ ꯈꯔ ꯌꯦꯡꯉꯤ ꯗꯕ ꯖꯤꯑꯦꯜ ꯈꯔ ꯕꯤ ꯑꯦꯜꯗꯤ ꯄꯥꯛ ꯌꯦꯡꯗꯦ ꯕꯤ ꯑꯦꯜꯗꯤ ꯕꯤꯠ ꯌꯥꯎꯗꯦ꯫
ꯑꯩ ꯊꯥꯏꯅ ꯑꯃꯨꯛ ꯊꯥꯏꯂꯦꯟꯒꯤ ꯑꯃꯈꯛꯇꯪ ꯌꯦꯡꯈ꯭ꯔꯦ ꯑꯗꯨꯗꯒꯤ ꯍꯦꯟꯅꯩ
ꯈꫭꯏꯗꯤ
ꯊ꯭ꯔꯤ ꯑꯩꯠ ꯖꯤ ꯑꯦꯜ ꯁꯤ꯫
ꯅꯨꯡꯉꯥꯏꯖ ꯈꯔ ꯄꯣꯠꯅ ꯏꯇꯨ ꯌꯦꯡꯗꯕ ꯀꯨꯏꯔꯦ꯫ ꯍꯥꯏꯗꯤ ꯁꯤꯃꯥꯁꯦ ꯕꯤꯠ ꯌꯥꯎꯗ꯭ꯔꯦꯕ ꯑꯩ ꯗ꯭ꯔꯃꯥꯗꯤ ꯃꯆꯥ ꯃꯆꯥꯕꯨꯗꯤ ꯌꯦꯡꯉꯤ꯫ ꯑꯩꯗꯤ ꯐꯨꯠꯕꯣꯜ ꯐꯤꯜꯗꯣ ꯍꯪꯒꯠꯅ ꯆꯦꯟꯕꯗ ꯀꯩꯅꯣ ꯇꯧꯅꯤ꯫ ꯑꯦ ꯏ ꯀꯩꯅꯣ ꯇꯧꯅꯤ ꯀꯪꯅꯤꯉꯣ ꯕꯣꯜ ꯌꯥꯎꯗꯣꯏ ꯆꯦꯜꯂꯁ ꯇꯥꯕ꯭ꯔꯥ꯫